ꯎꯝ
ꯑꯕ
ꯇꯥꯔꯦ
ꯀꯩ ꯀꯩ ꯇꯧꯔ ꯂꯩꯒꯦ
ꯐꯝꯃꯒ ꯂꯩꯌꯦ
ꯑꯣ ꯋꯥꯔꯤ ꯑꯐꯕ ꯁꯥꯔꯛꯑꯣꯅꯦ
ꯁꯥꯂꯛꯑꯣꯅꯦ ꯅꯪ ꯁꯥꯂꯛꯑꯣꯅꯦ
ꯀꯩ ꯃꯊꯦꯜ ꯆꯥꯔꯤ ꯍꯥꯏꯕ꯭ꯔꯥ ꯅꯪ ꯉꯁꯤꯗꯣ
ꯁꯧꯒꯔꯤꯒꯤ ꯆꯥꯏ ꯍꯥꯏꯕꯗꯨ
ꯑꯣ ꯎꯝ ꯍꯧꯅꯤꯡꯉꯥꯏ ꯑꯇꯩ ꯈꯪꯗꯦ ꯑꯗꯨꯒꯤ ꯋꯥꯔꯤ ꯑꯐꯕ ꯁꯥꯔꯛꯑꯣ
ꯋꯥꯔꯤ ꯁꯥꯅꯤꯡꯉꯥꯏ ꯂꯩꯇꯦ ꯑꯗꯨꯗꯤ
ꯀꯩꯒꯤ ꯋꯥꯔꯤ ꯁꯥꯟꯅꯉꯥꯏ ꯂꯩꯇꯕ ꯑꯉꯥꯡ ꯑꯣꯏꯔꯀꯥꯟꯗ ꯅꯪꯅ ꯇꯧꯈꯤꯕ ꯃꯌꯥꯝ ꯍꯥꯏꯔꯛꯎ ꯃꯊꯪ ꯃꯇꯥꯡ ꯇꯥꯕꯤꯒꯦ
ꯀꯔꯝꯕ ꯋꯥꯔꯤ ꯇꯥꯅꯤꯡꯕ ꯑꯗꯨꯗꯤ
ꯈꯪꯗꯦ ꯅꯪꯅ ꯂꯝ ꯍꯦꯟꯕꯒꯨꯝꯕ ꯀꯩꯅꯣ ꯌꯥꯝꯅ ꯑꯉꯥꯡ ꯑꯣꯏꯔꯒ ꯌꯥꯝ ꯂꯝꯍꯦꯟꯕ ꯖꯥꯠꯇꯣ ꯑꯃ ꯂꯩꯅ ꯋꯥꯔꯤ ꯖꯥꯠꯖꯥ ꯑꯩꯗꯤ ꯑꯁ ꯈꯔ ꯇꯧꯔꯛꯑꯦ ꯑꯗꯨ ꯅꯪꯒꯤꯁꯨ ꯂꯩꯔꯕꯅꯤꯅ ꯍꯥꯏꯔꯛꯑꯅꯤ
ꯑꯩꯗꯤ ꯑꯗꯨꯝꯕ ꯇꯧꯗꯦ
ꯑꯁ ꯌꯥꯝ ꯐꯕ ꯑꯉꯥꯡꯔꯣ ꯅꯪꯁꯦ
ꯎꯝ ꯑꯩꯅ ꯌꯦꯔꯨꯝ ꯍꯨꯔꯥꯜꯂꯥ ꯆꯠꯔꯦ
ꯂꯥꯏꯔꯤꯛꯁꯨ ꯌꯥꯝ ꯐꯩꯌꯦ
ꯌꯦꯔꯨꯝ ꯍꯨꯔꯥꯜꯂꯥ ꯆꯠꯔꯦ ꯍꯥꯏꯔꯒ
ꯑꯣ ꯌꯦꯔꯨꯝ ꯍꯨꯔꯥꯟꯕ ꯆꯠꯂꯤ ꯍꯥꯏꯔꯣ ꯑꯩꯗꯤ ꯑꯩꯗꯤ ꯌꯥꯝ ꯐꯕ ꯑꯉꯥꯡꯅꯤ ꯍꯥꯏꯅ ꯇꯥꯕꯒꯨꯝ ꯇꯧꯕ ꯑꯗꯨꯒꯤ
ꯁꯔ ꯁꯦꯔꯥꯟ ꯇꯨꯔꯥꯟ ꯇꯥꯁꯤꯜꯂꯛꯑꯦ
ꯑꯁ ꯅꯪꯒꯤ ꯈꯣꯟ ꯄꯤꯛꯁꯤꯗꯤ ꯅꯨꯄꯤꯗꯒꯤ ꯍꯦꯟꯅ ꯄꯤꯛꯏ ꯍꯦ ꯑꯁꯦꯡꯕ
ꯑꯦ
ꯁꯤꯁ
ꯃꯤꯒꯤ ꯈꯣꯟꯖꯦꯟ ꯄꯤꯛꯏ ꯍꯥꯏꯕ
ꯍꯣꯏ ꯑꯩꯒꯤꯅ ꯍꯦꯟꯅ ꯀꯟꯈ꯭ꯔꯦ
ꯃꯤ ꯂꯣꯏꯅ ꯇꯨꯝꯅꯈꯤꯕꯒꯤ ꯋꯥ ꯀꯟꯅ ꯉꯥꯡꯕ ꯌꯥꯗꯦ ꯀꯔꯤꯅꯣ
ꯑꯣ ꯑꯠꯁꯥ ꯑꯩꯗꯤ ꯅꯪꯒꯤ ꯑꯁꯦꯡꯕ ꯃꯈꯣꯟꯗꯣ ꯑꯗꯨꯃꯥꯏꯅ ꯄꯤꯛꯄ꯭ꯔꯥ ꯈꯟꯕꯅꯦ
ꯄꯤꯛꯇꯦ ꯀꯥꯏꯗꯩ
ꯋꯥꯏ ꯑꯩ ꯑꯣꯏ ꯑꯩ ꯑꯣꯏꯅ ꯂꯤꯔꯛꯑꯒꯦꯗ ꯅꯪ ꯂꯤꯅꯉꯥꯏ ꯂꯩꯇꯦ ꯍꯥꯏꯔꯗꯤ ꯑꯩ ꯀꯩ ꯂꯤꯁꯤꯔꯀꯣ ꯑꯉꯥꯡ ꯑꯣꯔ ꯀꯥꯟꯗ ꯑꯩꯒꯤ ꯌꯥꯝꯅ ꯂꯝꯍꯦꯟꯕ ꯋꯥꯔꯤ ꯀꯔꯤ ꯂꯤꯔꯛꯑꯣ ꯇꯥꯔꯒꯦ
ꯅꯣꯡꯃꯅꯦ ꯏꯃꯥꯟꯅꯕ ꯑꯃꯒ ꯑꯩꯒ ꯑꯩꯈꯣꯏ ꯃꯔꯤ ꯎꯆꯦꯛ ꯀꯥꯞꯄ ꯆꯠꯂꯦ ꯎꯆꯦꯛ ꯀꯥꯞꯄ ꯆꯠꯂꯒ ꯃꯤꯒꯤ ꯀꯣꯝꯂꯥꯒꯤ ꯐꯥꯡꯗꯨ
ꯑꯥ
ꯑꯗꯥ ꯀꯣꯝꯂꯥ ꯌꯥꯝ ꯑꯩꯈꯣꯏꯗꯤ ꯀꯅꯥꯒꯤꯔꯥ ꯈꯪꯗꯕꯅꯤꯅꯦ
ꯑꯥ
ꯀꯣꯝꯂꯥꯁꯤꯒ ꯂꯣꯏꯅ ꯑꯩꯈꯣꯏ ꯈꯥꯎꯗ ꯍꯥꯞꯄꯒ ꯇꯣꯏꯅ ꯍꯨꯔꯒ ꯆꯠꯂꯦꯕ
ꯑꯥ
ꯑꯗꯥꯒꯤꯗꯤ ꯑꯩꯈꯣꯏ ꯌꯨꯝꯗ ꯍꯜꯂꯛꯑꯦ ꯌꯨꯝꯗ ꯍꯜꯂꯛꯑꯒ ꯏꯃꯥ ꯄꯥꯕꯨꯡ ꯏꯆꯦ ꯏꯆꯜ ꯏꯕꯨꯡ ꯑꯩ ꯃꯣꯏꯗ ꯂꯣꯏ ꯌꯦꯟꯕꯅꯤ
ꯍꫭꯏ
ꯑꯗꯩꯗꯤ ꯑꯗꯩꯗꯤ ꯈꯪꯂꯛꯇꯅ ꯀ꯭ꯂꯞꯇꯒꯤ ꯅꯣꯇꯤꯁ ꯊꯣꯛꯂꯛ ꯑꯏꯍ
ꯑꯥ ꯑꯩ
ꯁꯤ ꯌꯨꯝ ꯃꯣꯏꯒꯤ ꯐꯥꯝꯗꯒꯤ ꯀꯣꯝꯂꯥ ꯍꯨꯕꯗꯨ ꯀꯅꯥꯅꯅꯣ ꯑꯗꯣ ꯀ꯭ꯂꯞꯇꯥꯟ ꯊꯨꯅ ꯂꯥꯛꯇ꯭ꯔꯗꯤ
ꯀꯍ
ꯑꯀꯟꯕ ꯑꯦꯛꯁꯟ ꯇꯧꯒꯅꯤ ꯑꯗꯨ ꯑꯗꯥ ꯇꯧꯔꯒ ꯑꯁ ꯃꯇꯝꯗꯣ
ꯑꯩꯌꯥ ꯌꯥꯝ ꯏꯀꯥꯏꯔꯝꯒꯅꯤ ꯑꯁꯦꯡꯕ
ꯎꯝ ꯑꯁ ꯌꯥꯝ ꯊꯤꯅ ꯏꯀꯥꯏ ꯑꯩꯈꯣꯏꯗꯤ ꯑꯉꯥꯡ ꯑꯣꯏꯕꯅꯤꯅ ꯈꯪꯗꯦꯕ
ꯑꯥ
ꯆꯣꯞꯄ ꯅꯪꯕꯅꯤꯍꯦ
ꯑꯗꯨ ꯅꯣꯏ ꯆꯠꯂꯦ
ꯎꯝ
ꯆꯠꯂꯒ ꯂꯥꯏꯛ ꯄꯩꯁꯥꯒꯨꯝꯕ ꯈꯪꯕ꯭ꯔꯣ ꯑꯣꯔ ꯀꯃꯥꯏꯅ ꯍꯥꯏꯅꯔꯒꯦ
ꯀꯩꯗꯣ
ꯎꯝ
ꯄꯣꯅꯣꯖꯤꯁ ꯇꯧꯔꯦ
ꯁꯦꯡꯕꯒꯤ ꯈꯪꯗꯅꯕꯒꯤꯅꯤ ꯑꯗꯨꯒꯤꯅꯤ ꯑꯗꯥꯅꯤ ꯍꯥꯏꯔꯤ
ꯆꯥ ꯑꯁ ꯃꯣꯏꯁꯨ ꯌꯥꯝ ꯁꯥꯊꯤ ꯍꯥ ꯂꯥꯏ ꯃꯥꯏꯛꯇ ꯂꯥꯎꯔꯛꯏꯗꯣ ꯂꯥꯏꯔꯤꯛ ꯀꯣꯛꯄꯤꯕ ꯌꯥꯔꯕꯅꯦꯕ ꯍꯤꯏ ꯍꯥ ꯖꯥꯠ ꯖꯥꯠꯇꯤ ꯇꯧꯔꯥꯝꯕ ꯖꯥꯠꯅꯤꯅꯦ ꯅꯪꯁꯨ
ꯑꯗꯨꯒꯥ ꯅꯣꯡ ꯗꯨꯝ ꯅꯣꯡꯃꯁꯨ ꯎꯆꯦꯛ ꯀꯥꯞꯄ ꯑꯃꯨꯛ ꯆꯠꯂꯦ ꯑꯗꯨꯗ ꯑ ꯑ
ꯀꯩ
ꯑ ꯀꯩ ꯍꯥꯏꯗꯣꯏꯅꫭ ꯑꯥ ꯆꯤꯀꯟꯗꯣ ꯆꯤꯀꯟꯒꯤ ꯃꯃꯥ ꯍꯦ ꯍꯦꯟꯗꫭ ꯑꯗꯨꯅ ꯑꯩꯈꯣꯏ ꯎꯆꯦꯛ ꯀꯥꯞꯄ ꯃꯐꯝꯗ ꯃꯥꯒꯤ ꯌꯦꯔꯨꯝꯗꯣ
ꯑꯥ
ꯑꯗꫭ ꯃꯣꯏꯕꯨ ꯌꯨꯝꯒꯤ ꯃꯅꯥꯛꯇꯅꯦꯕ
ꯎꯝ
ꯑꯗꯥ ꯎꯆꯦꯛꯀꯤ ꯌꯦꯟꯔꯨꯝꯗꯣ ꯃꯥꯅ ꯍꯦ ꯌꯦꯟꯒꯤ ꯃꯔꯨꯝ ꯃꯔꯨꯝꯗꯣ ꯃꯥꯅ ꯁꯤꯗ ꯂꯩꯕ ꯑꯗꯨꯒ ꯑꯩꯈꯣꯏꯁꯨ ꯎꯆꯦꯛ ꯀꯥꯕ ꯆꯠꯅꯤꯅ ꯈꫭꯟꯅ ꯅꯩꯈꯥꯏꯕ ꯌꯥꯎꯕ ꯑꯗꯨꯒꯤ ꯑꯦ ꯀꯥꯏꯗꯒꯤꯅꯅꯦ ꯁꯨꯃꯥꯏꯅ ꯈꯜꯂꯦ ꯑꯩꯈꯣꯏꯅ ꯌꯦꯔꯨꯝꯗꫭ ꯑꯃꯨꯛ ꯄꯨꯔꯛꯑꯒ ꯌꯨꯝꯗ ꯄꯨꯔꯛꯑꯒ ꯑꯣꯝꯂꯦꯠ ꯑꯣꯏꯅ ꯆꯥꯊꯣꯛꯈꯤꯕ
ꯑꯗꯩꯗꯤ ꯃꯄꯨꯗꯣ ꯃꯄꯨꯗꯣ ꯑꯃꯨꯛ ꯂꯥꯛꯑꯦ ꯌꯨꯝꯗ ꯂꯥꯛꯑꯒ ꯅꯣꯏꯅ ꯇꯧꯕꯗꯣ ꯀꯔꯤꯅꯣ ꯑꯆ ꯑꯗꯥ ꯑꯃꯨꯛ ꯍꯥꯏꯔꯏ ꯏꯁ ꯑꯗꯨꯁꯨ ꯑꯃꯨꯛ ꯑꯆꯣꯞꯄ ꯅꯪꯉꯦ
ꯅ ꯑꯣꯏꯔꯩꯗ ꯁꯤꯁꯤꯡꯕ ꯉꯌꯣ ꯅꯪꯅ ꯇꯧꯔꯛꯄꯁꯤꯡꯅꯦ ꯍꯨꯔꯥꯟꯕ ꯈꯛꯇꯛꯅꯤꯅꯦ ꯇꯧꯔꯛꯄꯁꯦ
ꯈꯪꯗꯕ ꯑꯩꯅꯤ ꯃꯤ ꯍꯨꯔꯥꯟꯕ ꯅꯠꯇꯦ ꯃꯤ
ꯍꯣꯏ ꯍꯨꯔꯥꯟ ꯑꯃ ꯀꯧꯔꯦ ꯃꯤꯅ ꯍꯥꯏꯅꯕꯗꯣ ꯅꯪꯅ ꯍꯨꯔꯜꯂꯀ ꯄꯤꯖꯕ ꯃꯌꯥꯝꯗꯣ ꯆꯥꯕ ꯃꯌꯥꯝꯗꯣ ꯃꯣꯏꯁꯨ ꯍꯦꯟꯅ ꯄꯥ ꯄꯨꯋꯦ ꯍꯥꯏꯌꯦ
ꯎꯝ
ꯑ ꯆ ꯆ ꯑ ꯌꯥꯝ ꯅꯨꯡꯉꯥꯏꯗꯤ ꯅꯨꯡꯉꯥꯏꯔꯛꯄ ꯃꯥꯜꯂꯦꯀꯣ ꯅꯪꯒꯤ ꯑꯉꯥꯡ ꯑꯣꯏꯔꯀꯥꯟꯒꯤ ꯄꯨꯟꯁꯤꯁꯤꯡꯗꯣ ꯂꯝꯁꯨ ꯂꯝ ꯍꯦꯟꯕ ꯑꯩꯗꯤ ꯌꯥꯝ ꯂꯥꯏꯛꯃꯦ ꯑꯩꯁꯨꯀꯣ ꯂꯝ ꯍꯦꯜꯂꯦꯕ ꯑꯗꯨꯕꯨ ꯑꯩꯗꯤ ꯆꯤꯡꯗ ꯂꯩꯇꯦꯕ ꯆꯤꯡꯗ ꯂꯩꯔꯛꯇꯕꯒꯤ ꯆꯤꯡꯗꯗꯤ ꯆꯠꯂꯒꯒꯗꯤ ꯇꯧꯗꯦ ꯑꯗꯨꯕꯨ ꯅꯨꯄꯤ ꯑꯣꯏꯔꯒ ꯅꯨꯄꯥ ꯇꯥꯏꯞ ꯇꯧꯕ ꯖꯥꯠꯇꯣ
ꯎꯝ
ꯑꯁ ꯌꯥꯝ ꯇꯧꯔꯛꯏ ꯑꯦ ꯑꯗꯨꯒ ꯅꯨꯄꯥꯒ ꯌꯥꯝ ꯈꯠꯅꯔꯛꯑꯦ ꯑꯩꯗꯤ ꯑꯁ ꯂꯣꯏꯕꯖꯥꯠꯅꯦ ꯑꯩꯅ ꯀ꯭ꯂꯥꯁ ꯁꯤꯛꯁ ꯐꯥꯎꯔꯥ ꯁꯚꯦꯟ ꯑꯦꯠ ꯑꯗꯨ ꯐꯥꯎꯔ ꯅꯨꯄꯥ ꯈꯠꯅꯔꯤꯌꯦ ꯑꯩ ꯑꯗꯨꯃ ꯐꯥꯎꯕ ꯂꯣꯏꯕꯖꯥꯠꯅꯤ ꯅꯨꯄꯥꯁꯤꯡꯅ ꯑꯩꯉꯣꯟꯗꯗꯤꯀꯣ ꯃꯤ ꯑꯇꯩꯒ ꯈꯠꯅꯕ ꯉꯝꯃꯁꯨ ꯀꯣ ꯑꯩꯉꯣꯟꯗꯗꯤ ꯀꯣ ꯈꯠꯅꯕ ꯉꯝꯗꯕꯅꯦ ꯁꯥꯊꯤꯕ ꯆꯥꯡꯗꯣ ꯑꯩꯁꯨ ꯑꯗꯨ ꯉꯥꯛꯇꯅꯦꯗ ꯑꯗꯨꯒ ꯊꯥꯏꯅ ꯅ ꯑꯩꯁꯨ ꯍꯨꯔꯥꯜꯂꯛꯑꯦ ꯈꯪꯕꯥ ꯍꯩꯅꯧ ꯃꯇꯝꯗ ꯍꯩꯅꯧ ꯃꯇꯝꯗꯤ ꯌꯥꯝ ꯐꯨꯔꯥꯟꯕ ꯅꯨꯡꯉꯥꯏꯌꯦꯅꯀꯣ
ꯎꯝ
ꯑ ꯏꯃꯥꯟꯅꯕꯤꯈꯣꯏ ꯍꯨꯔꯥꯜꯂꯒ ꯆꯥꯕꯒꯨꯝꯕ ꯂꯣꯠꯂꯒ ꯑꯗꯨꯒ ꯑꯩꯗꯤ ꯑꯅꯝꯕ ꯇꯨꯏꯁꯟ ꯆꯠꯅꯤꯡꯗꯕꯤꯩꯒꯣ ꯀꯇꯔ ꯌꯥꯝ ꯇꯧꯔꯛꯑꯦ ꯄꯨꯛ ꯅꯥꯏꯑꯒ ꯀꯣꯛ ꯆꯤꯛꯦꯒ ꯇꯧꯔ ꯆꯠꯇꯕ ꯈꯣ ꯌꯥꯝꯅꯦ
ꯑꯣ
ꯑꯇꯩꯗꯤ ꯌꯥꯝ ꯇꯧꯗꯦ ꯅꯪꯒꯤ ꯍꯧꯖꯤꯛ ꯆꯤꯡꯗ ꯂꯩꯔꯤꯕꯕ
ꯏꯝꯐꯥꯜꯗ ꯂꯩ
ꯑꯆꯥ ꯀꯩꯀꯩ ꯇꯧꯔ ꯂꯩꯕ ꯂꯥꯏꯔꯤꯛ ꯇꯝꯊꯔ ꯂꯩꯦꯕ
ꯒ꯭ꯔꯦꯖꯨꯋꯦꯁꯟ ꯇꯝꯊꯔꯒ ꯂꯩ
ꯎꯆꯥ ꯑꯩꯒ ꯃꯥꯟꯅꯩꯅꯦ ꯑꯗꯨꯗꯤꯀꯣ
ꯃꯅꯦ ꯃꯅꯦ
ꯅꯪꯒꯤ ꯈꯣꯟꯗꯤꯀꯣ ꯇꯥꯕ ꯀꯥꯟꯗ ꯌꯥꯝ ꯑꯍꯟ ꯑꯣꯏꯗꯣꯏ ꯃꯥꯜꯂꯦ
ꯑ ꯑꯍꯝꯅ ꯇꯗ ꯀꯅꯥ ꯌꯥꯅ
ꯇꯥꯕ ꯀꯥꯟꯗꯗꯤ ꯌꯥꯝꯅ ꯑꯍꯟ ꯃꯥꯟꯕꯅꯦꯈꯣꯟꯗ
ꯑꯩꯒꯤ ꯇꯁ
ꯂꯟꯗꯦ ꯑꯆꯔꯃꯦꯟꯒꯤ ꯅꯨꯄꯥꯒꯤꯅꯤꯅ ꯊꯣꯛꯂꯛꯄ ꯉ ꯁꯁꯋꯥꯥꯏꯗꯣꯛ
ꯑ ꯑꯣ ꯑꯩꯒꯤ ꯃꯤꯡꯗꯔ
ꯎꯝ
ꯑ ꯃꯥꯅꯦ ꯏꯃꯥꯟꯅꯕꯩꯅꯦ ꯃꯥꯅ ꯇꯧꯕꯤꯌꯣ ꯍꯥꯏꯕꯒꯤ ꯇꯧꯔꯤꯅꯦ ꯎꯄꯥꯏ ꯂꯩꯇꯅ
ꯇꯃꯥꯡꯅꯕ ꯑꯣꯏꯔꯒꯣꯟꯕ
ꯃꯥꯅꯤ
ꯊꯥꯆꯠ ꯠꯇꯧ
ꯑꯁ ꯁꯦ ꯑꯩꯈꯣꯏꯒꯤ ꯀꯩꯅꯣ ꯌꯨꯝ ꯌꯨꯝꯅꯥꯛ ꯁꯥꯒꯩ ꯆꯞ ꯃꯥꯟꯅꯩ
ꯑꯣ
ꯑꯩ ꯂꯩꯇꯦ
ꯑꯗꯨꯗꯤ ꯑꯩꯒꯤꯗꯨꯗꯤ ꯇꯧꯕ ꯌꯥꯏ
ꯍꯥ
ꯑꯩꯅꯗꯤ ꯇꯧꯕ ꯌꯥꯏꯌꯦ
ꯑꯣ ꯍꯦ ꯍꯦ ꯍꯦ ꯍꯦ ꯍꯦ ꯍꯨꯡ ꯍꯨꯡ ꯍꯍ ꯌꯥꯏꯌꯦꯅꯦ ꯑꯗꯨꯁꯨ
ꯇꯧꯔꯛꯇ꯭ꯔꯣ
ꯎꯝ
ꯃꯤꯡꯗꯣ ꯃꯤꯡꯗꯣ ꯊꯣꯛꯂꯛꯇ꯭ꯔꯣ ꯍꯥꯏꯕꯅꯤ
ꯅꯪꯉꯔꯣ ꯑ ꯊꯣꯛꯂꯛꯑꯦ ꯌꯥꯏꯌꯦ ꯅꯪꯗꯤ ꯌꯥꯌꯦꯦ ꯅꯉꯅ ꯅꯪꯁꯦ ꯈꯟ ꯈꯜꯂꯒ ꯑꯩꯅꯕꯨ ꯑꯣꯏꯅꯕꯨ ꯑꯍꯟ ꯑꯣꯏꯗꯣꯏ ꯃꯥꯜꯂꯤ ꯅꯪꯗꯩ ꯍꯦꯟꯅ
ꯅꯁ ꯀ꯭ꯌꯥꯁ ꯑꯣꯏꯔꯤꯦ ꯑꯗꯨꯗꯤ
ꯅꯪꯒꯤ ꯍꯥꯟꯅ ꯍꯥꯏꯔꯣ ꯅꯨꯄꯥꯗꯤ ꯆꯤꯟ ꯌꯥꯝ ꯊꯤꯒꯟꯕꯅꯦ ꯆꯨꯝ ꯆꯨꯝꯅ ꯉꯥꯡꯉꯣꯀꯣ
ꯍꯣꯏ ꯍꯣꯏ ꯑꯩ ꯀꯨꯟ ꯁꯨꯔꯦ
ꯀꯨꯅꯟ ꯑꯦ ꯆꯤ ꯆꯦ ꯀꯧꯋꯣ ꯉꯁꯤꯗꯒꯤ ꯆꯤ ꯆꯦ ꯀꯧꯋꯣ ꯍꯧꯖꯤꯛꯇꯤ
ꯑꯦ ꯀꯨꯟꯃꯥꯊꯣꯏꯅꯤ ꯏꯕꯦꯝꯃꯥ
ꯑꯦ ꯅꯪꯅꯤ ꯆꯤꯆꯦꯅꯦ ꯑꯗꯣꯁꯨ ꯍꯥ ꯍꯥ ꯍꯍ ꯍ ꯍ ꯁꯤ ꯍ ꯍ ꯂꯩ ꯍꯧꯔꯦꯍꯦ ꯑꯩ ꯆꯍꯤ ꯑꯃ ꯍꯜꯂꯦ ꯑꯩ ꯆꯍꯤ ꯑꯃ ꯍꯜꯂꯦ ꯆꯤ ꯑꯍ
ꯑꯍꯟ ꯃꯇꯨꯒ ꯅꯨꯡꯁꯤꯅꯕ ꯌꯥꯗꯦ ꯍꯥꯏꯕ ꯂꯩꯕ꯭ꯔꯣ
ꯆꯦꯁ ꯌꯥꯝ ꯅꯩꯀꯣ ꯃꯤ ꯃꯆꯥꯗꯤ ꯌꯥꯝꯅ ꯍꯩꯔꯛꯈ꯭ꯔꯦꯀꯣ
ꯑꯗꯨ ꯑꯗꯨꯅꯅꯦ ꯍꯥꯟꯅ ꯅꯪ ꯐꯖꯅ ꯇ꯭ꯔꯤꯠ ꯇꯧꯕꯤꯗꯣꯏꯁꯦ ꯅꯪ ꯑꯩꯉꯣꯟꯗꯒꯤ ꯑꯉꯥꯡꯗꯨꯅꯅꯦ ꯑꯣꯍꯣ ꯅꯪ ꯑꯍꯟꯗ ꯅꯨꯡꯁꯤꯔꯗꯤ ꯎꯝ ꯁꯣꯏꯔꯦ ꯅꯪ ꯁꯣꯏꯔꯦ
ꯂꯧꯁꯤꯟꯕ ꯉꯝꯗꯕ ꯌꯥꯗꯦ ꯌꯥꯗꯦ ꯑꯉꯥꯡꯁꯤꯡ ꯍꯟꯗꯛ ꯃꯔꯛ ꯑꯉꯥꯡꯁꯤꯡ ꯌꯥꯝꯅ ꯂꯝꯍꯦꯜꯂꯦ ꯁꯦꯟꯅꯕ ꯌꯥꯝ ꯋꯥ ꯑꯥꯏꯌꯦ
ꯏ ꯏꯁ ꯅꯪ ꯀꯩ ꯈꯪꯉꯗꯅ
ꯏꯁ ꯑꯩꯅ ꯈꯪꯕꯩꯅꯤꯅꯦ ꯍꯥꯏꯔꯤꯁꯦ
ꯑꯗꯣ
ꯁꯤ ꯂꯣꯏꯔꯒ ꯅꯪꯒꯤ ꯅꯝꯕꯔꯗꯣ ꯋꯥꯆꯦꯞ ꯊꯥꯔꯣꯅꯦ ꯑꯩ ꯑꯩ ꯍꯥꯏ ꯇꯧꯒꯦ
ꯁꯤ ꯏꯁ ꯍꯍ ꯇꯨꯃꯤꯟꯅ ꯌꯥꯝꯅ ꯆꯩ ꯆꯥꯔꯅꯤꯀꯣ ꯂꯥꯏꯔꯤꯛ
ꯏꯁ ꯂꯥꯏꯔꯤꯛ ꯄꯥꯎ ꯀꯥꯏꯅꯥ
ꯑꯦꯛꯖꯥꯝ ꯂꯩꯔꯝꯃꯅꯦ ꯂꯥꯏꯔꯤꯛ ꯀꯟ ꯀꯟꯅ ꯄꯥꯎꯋꯣ ꯃꯤ ꯑꯣꯏꯅꯕ ꯃꯤꯒꯤ ꯌꯨꯝꯗ ꯆꯠꯂꯒ ꯌꯦꯟꯒꯤ ꯌꯦꯟ ꯍꯨꯔꯥꯟꯕ ꯆꯠꯄꯀꯨꯝꯕ ꯌꯦꯔꯨꯝ ꯍꯨꯔꯥꯟꯕ ꯆꯠꯄꯀꯨꯝꯕ ꯀꯣꯝꯂꯥ ꯍꯨꯔꯥꯟꯕ ꯆꯠ ꯄꯨꯀꯨꯝꯕ ꯇꯧꯗꯅꯕ ꯂꯥꯏꯔꯤꯛ ꯀꯟꯅ ꯄꯥꯎ ꯃꯣꯏꯒꯤꯗꯣ ꯂꯩꯅꯕꯀꯣ
ꯍꯞ ꯅꯉꯣꯟꯗꯒꯤꯗꯤ ꯑꯩꯅ ꯑꯩꯅ ꯑꯍꯥꯟ ꯑꯣꯏꯗꯤ ꯑꯣꯏꯗꯤ ꯑꯣꯏꯔꯝꯒꯅꯤꯗ
ꯑꯦ ꯅꯪꯁꯦ ꯆꯤꯟꯊꯤꯕ꯭ꯔꯣ ꯑꯗꯨꯗꯤ ꯑꯃꯨꯛ
ꯑꯁꯦꯡꯕ ꯍꯧꯖꯤꯛꯇꯤ ꯍꯥꯏꯔꯒꯦꯀꯣ
ꯎꯝ ꯍꯥꯏꯔꯣ ꯍꯥꯏꯔꯣ
ꯖꯟ ꯗꯦ ꯇ ꯖꯟꯗꯦ ꯇꯨꯗ ꯇꯨ ꯊꯥꯎꯖꯟ ꯐꯣꯔꯗ ꯄꯄꯅꯦ ꯋꯥꯏꯁꯦ
ꯑꯥ
ꯑꯩꯉꯣꯟꯗꯒꯤ ꯑꯉꯥꯡꯅ ꯑꯍꯟꯅꯗꯤ ꯈꯪꯗ꯭ꯦ ꯁꯤꯗꯤ ꯑꯁꯦꯡꯕꯅꯤ
ꯇꯁꯦꯡꯕ ꯑꯩ ꯊꯥꯖꯗ꯭ꯔꯦ ꯑꯍꯨꯝꯔꯛ ꯁꯨꯔꯦ ꯁꯤꯅꯦ ꯄꯥ ꯊꯥꯖꯒꯅꯨ ꯍꯥꯏꯕꯁꯦ ꯁꯨꯝꯗꯤ ꯆꯨꯝꯕꯖꯥꯠꯅꯦ ꯑꯩꯅ ꯍꯥꯏꯗꯦ
ꯑꯁꯦꯡꯕꯅꯤ ꯁꯤꯗꯤ ꯑꯁꯦꯡꯕꯅꯤ ꯉꯁꯥꯏꯒꯤꯗꯨꯅ
ꯑꯗꯨꯏꯗꯤ ꯃꯥꯟꯅꯩꯌꯦ ꯏꯕꯥꯅꯤ ꯃꯥꯟꯅꯩꯌꯦ
ꯎꯝ ꯅꯠꯇ꯭ꯔꯒ ꯅꯪ ꯊꯥꯖꯗ꯭ꯔꯒꯅ ꯑꯩꯈꯣꯏ ꯌꯨꯝꯗ ꯔꯦꯖꯤꯁꯇꯥꯔꯗ ꯌꯦꯡꯉꯁꯦ ꯍ ꯍ
ꯍ ꯍ ꯕꯥꯔꯊ ꯁꯥꯔꯇꯤꯐꯤꯀꯦꯠ ꯊꯥꯔꯛꯑꯣ ꯍꯧꯖꯤꯛ ꯑꯩ ꯊꯥꯖꯗꯦ ꯑꯩ ꯅꯨꯄꯥ ꯁꯨꯡꯊꯥ ꯊꯥꯖꯗꯦ ꯍꯍ ꯑꯦ ꯇꯧꯅꯤꯗ
ꯇꯨꯝꯃꯒꯦꯔꯣ ꯅꯪꯗꯤ ꯁꯤ ꯂꯣꯏꯔꯒ
ꯕꯣꯜ ꯌꯦꯡꯗꯣꯏꯅꯤꯍꯦ ꯀꯔꯤꯅꯣ
ꯑꯣ ꯑꯣ ꯑꯁ ꯉꯁꯤ ꯕꯣꯜꯅꯦꯀꯣ ꯅꯪ ꯀꯅꯥ ꯁꯄꯣꯔꯠ ꯇꯧ ꯇꯧꯔꯤꯅꯣ
ꯂꯥꯡ ꯁꯦ ꯍꯍ
ꯁꯤꯁ ꯑꯩꯅꯕꯨ ꯀꯥꯎꯔꯗꯤ ꯂꯣꯏꯔꯦꯍꯦ ꯄꯣ ꯍꯦ
ꯐ꯭ꯔꯥꯟꯁ ꯐ꯭ꯔꯥꯟꯁ ꯄꯇꯃꯦ
ꯑꯣ ꯆꯞ ꯃꯥꯟꯅꯩꯅꯦ ꯆꯞ ꯃꯥꯟꯅꯩ ꯏꯕꯥꯅꯤ